ꯎ ꯆ ꯎꯝ ꯎꯝ ꯎꯝ
ꯇꯔꯨ ꯅ
ꯇꯥ ꯑꯗꯨꯅꯦ ꯑꯔꯤꯕ꯭ꯔꯥ ꯑꯅꯧꯕ꯭ꯔꯥ ꯈꯪꯗꯦ ꯄꯩꯁꯥ ꯊꯥꯖꯂꯁ ꯑꯗꯨꯝ ꯑꯣꯏꯔꯒꯦ ꯑꯩ ꯌꯥꯗ ꯌꯥꯗ꯭ꯔꯗꯤ ꯐꯪꯉꯔꯣꯏ ꯀꯩꯁꯨ
ꯀꯩ ꯑꯩ ꯄꯩꯁꯥ ꯁꯤꯡꯉꯔꯣꯏ ꯍꯥꯏꯗꯨ ꯀꯩꯒꯤꯅꯣ
ꯑꯩꯒꯤ ꯑꯣꯏꯅꯤꯡꯉꯦ
ꯅꯪ ꯉꯥꯡꯉꯤꯗꯣ ꯌꯥꯝ ꯄꯤꯛꯅꯥ ꯇꯥꯏ
ꯑꯗꯨꯝ ꯅꯥꯀꯣꯡꯗꯣ ꯊꯝꯃꫭꯗꯣ ꯄꯨꯡ
ꯅꯥꯀꯣꯡ ꯊꯝꯝꯕꯁꯨ ꯄꯤꯛꯑꯕ ꯑꯩꯅ ꯍꯥꯏꯁꯤꯅꯤꯡꯉꯁꯦ
ꯑꯣꯏ ꯀꯣꯏ ꯇ ꯃꯌꯥꯝꯅ ꯀꯨꯝꯒꯤ ꯂꯣꯅ ꯀꯤꯅ ꯑꯗꯨ ꯑꯗꯨꯝ ꯍꯧꯔꯛꯄ꯭ꯔ ꯌꯦꯡꯉꯣ ꯇꯞꯅ ꯇꯞꯅ ꯇꯥꯗ꯭ꯔꯕꯣ ꯇꯥꯕ꯭ꯔꯣ ꯑꯩꯅ ꯉꯡꯉꯤꯁꯦ ꯑꯗꯣ ꯍꯧꯖꯤꯛ ꯍꯧꯖꯤꯛ ꯇꯥꯔꯤꯕ꯭ꯔꯥ ꯍꯥꯏꯕ ꯅꯪ ꯉꯥꯡꯕ ꯇꯥꯗꯦ ꯁꯣꯝꯗꯗꯤ ꯑꯣ ꯇꯥꯔꯦ ꯅꯪꯅ ꯋꯥ ꯉꯥꯡꯗꯕꯩ ꯑꯣꯏꯔ ꯃꯥꯜꯂꯦ ꯂꯣꯏꯔ ꯃꯥꯜꯂꯦ ꯑꯩ ꯉꯍꯥꯛꯂꯩ ꯍꯥꯞꯄꯅꯤ ꯅꯠꯇ꯭ꯔ ꯍꯧꯖꯤꯛꯇꯨꯝ ꯍꯥꯞꯈꯔꯦ ꯎꯝ ꯅꯪ ꯀꯥꯏ ꯂꯩꯅꯣ ꯐꯣꯟꯗꯣ ꯀꯃꯥꯏꯅ ꯊꯧ ꯑ ꯏꯁꯤꯀꯔ ꯍꯥꯏꯗꯤ ꯅꯪꯅ ꯉꯥꯡꯕ ꯇꯥꯕꯔꯗ ꯏꯁꯄꯤꯀꯔꯗꯨ ꯀꯥꯏꯗ ꯏꯁꯄꯤꯀꯔ ꯀꯥꯏ ꯌꯥꯥꯎ ꯑꯝ
ꯍꯥꯏꯗꯤ ꯅꯪꯅ ꯁꯨꯃꯥꯏꯅ ꯃꯌꯥꯏꯗ ꯆꯥꯃꯤ
ꯑꯩ ꯉꯥꯡꯕ ꯇꯥꯗꯔꯥꯁꯨ ꯆꯥꯏꯌꯦ ꯅꯪ ꯉꯥꯡꯕꯗ ꯇꯥꯍꯜꯂꯣ ꯍꯥꯏꯗꯤ ꯑꯩꯅꯗꯤ ꯁꯨꯃꯥꯏ ꯍꯧꯅ ꯉꯥꯡꯕꯅꯤ ꯅꯪꯁꯨ ꯑꯗꯨꯝ
ꯉꯥꯡꯕꯗꯨꯁꯨ ꯑꯩꯅ ꯇꯔꯝꯗ꯭ꯔꯦ ꯀꯃꯥꯏꯅ ꯇꯧꯅꯤ ꯏꯁꯄ꯭ꯤꯀꯔꯗꯣ ꯗꯨꯗ ꯅꯪ ꯇꯥꯏ ꯇꯥꯗꯦ ꯆꯦꯛ ꯇꯧꯔꯥꯝꯅꯤ ꯏꯁꯄꯤꯀꯔ ꯅꯀꯣꯡ ꯃꯌꯥ ꯊꯥꯝꯃꯦ
ꯌꯥꯏꯌꯦ ꯌꯥꯏꯌꯦ ꯈꯪꯗꯦꯗꯥ ꯏꯌꯥꯔꯄꯤꯁꯀ ꯂꯩꯁꯤꯜꯂꯁꯤꯔꯥ ꯈꯪꯗꯦ ꯒ꯭ꯌꯥꯟꯁꯨ ꯋꯥꯏ ꯁꯪꯅꯕ
ꯑꯅꯤ ꯑꯍꯨꯝ ꯂꯩꯁꯜꯂꯣ ꯕꯦꯛꯀꯞꯀꯤ ꯑꯃꯒꯥ
ꯀꯩ ꯑꯃꯈꯛꯅ ꯌꯥꯔꯦ ꯀꯩꯅꯣ ꯌꯥꯗꯦ ꯑꯩꯒꯤꯁꯨ ꯑꯃꯥ ꯅꯪꯒꯤ ꯑꯃꯥ ꯇꯥꯗꯔ
ꯁꯨꯃꯥꯏꯅ ꯑꯗꯨꯝ ꯉꯥꯡꯉꯒꯦ ꯌꯥꯔꯕꯣ ꯀꯩꯒꯤꯅꯣ ꯌꯥꯔꯤꯗꯣ ꯌꯥꯍꯟꯒꯅꯣ
ꯅꯪ ꯋꯥ ꯉꯥꯡꯕ ꯍꯩꯇꯕꯒꯤ ꯑꯗꯨ ꯇꯥꯟꯅꯗꯦꯗꯅ ꯇꯥꯗꯕꯩ
ꯇꯥꯗꯕ꯭ꯔꯣ
ꯑꯗꯨ ꯈꯔꯥ ꯈꯔꯥ ꯍꯧꯅꯥ ꯂꯎꯔꯥ ꯉꯡꯉꯣ ꯍꯥꯏꯕꯥ ꯑꯣ ꯗꯨꯃꯥꯏꯅꯥ ꯌꯔꯥꯕꯣ ꯑꯦ ꯑꯗꯣ ꯅꯪ ꯀꯨꯏꯅ ꯂꯥꯎꯕꯗꯤ ꯇꯧꯅꯣ ꯀꯦꯝ ꯂꯥꯛꯄꯩ꯫
ꯀꯩꯒꯤꯅꯣ ꯑꯩ ꯂꯥꯎ ꯂꯥꯎꯔ ꯉꯥꯡꯉꯣ ꯍꯥꯏꯗꯣ ꯀꯩꯒꯤꯅꯣ
ꯍꯧꯅ ꯇꯥꯅꯝꯅꯤꯗꯅ ꯑꯗꯨ ꯇꯥꯛꯁ ꯍꯧꯔꯁꯤꯔꯣ
ꯀꯩꯒꯤꯅꯣ
ꯂꯥꯛꯑꯣ ꯆꯪꯉꯛꯑꯣ ꯑꯗꯨꯗꯤ ꯒꯦꯝ
ꯇꯜꯂꯦ ꯑꯩ ꯊꯕꯛ ꯇꯧꯔꯤꯌꯦ
ꯅꯪ ꯊꯕꯛꯛꯇꯣ ꯀꯩꯁꯨ ꯂꯩꯇꯕ ꯊꯕꯛ__
ꯑꯩ ꯊꯕꯛꯁꯦ ꯌꯥꯝ ꯂꯨꯏꯌꯦ
ꯀꯩꯁꯨ ꯂꯩꯇꯕ ꯊꯕꯛꯅꯤ ꯍꯥꯏꯕ
ꯌꯥꯝ ꯂꯨꯏꯌꯦ ꯍꯥꯏꯔꯒ
ꯂꯨꯗꯦ
ꯂꯨꯏꯌꯦ
ꯂꯨꯗꯦ ꯀꯩꯁꯨꯨ ꯂꯩꯇꯦ ꯍꯥꯏꯕꯥ
ꯂꯨꯏ ꯍꯥꯏꯁꯤꯗ ꯑꯩꯅ
ꯑꯩꯅ ꯇꯧꯕꯥ ꯌꯥꯕꯥ ꯇꯧꯔꯝꯃꯃꯤ ꯅꯣꯏ ꯑꯣꯏꯔꯣꯏ ꯄꯔꯣꯏꯗꯕ ꯊꯕꯛꯇꯣ
ꯀꯩꯒꯤꯅꯣ ꯑꯣꯏꯔꯣꯏ ꯄꯥꯔꯣꯏꯗꯕ ꯍꯥꯏꯁꯦ ꯂꯨꯏꯌꯦ ꯍꯥꯏꯕꯅꯦ ꯀꯩꯒꯤꯅꯣ
ꯅꯪꯉꯣꯟꯗꯩꯗꯤ ꯑꯩ ꯍꯟꯅ ꯄꯣꯛꯏꯅꯤꯗꯅꯥ
ꯀꯩꯅꫭ ꯇꯩꯔꯤꯓꯦ ꯅꯝꯗꯅ ꯃꯦꯖꯤꯛ ꯄꯨꯁꯟꯒꯤꯕ ꯍ
ꯎꯝ
ꯑꯥ ꯃꯈꯥꯗ ꯆꯤꯡꯖꯨ ꯆꯤꯡꯙꯗ ꯃꯈꯥꯔꯣꯝ ꯆꯠꯈꯤꯕ ꯍꯥꯏꯇꯥꯔꯦ ꯅꯩꯕ ꯍꯥꯏꯇꯥꯔꯦꯅꯦ
ꯀꯩꯩꯅꯣꯕ ꯅꯪꯒꯤ ꯒꯦꯝꯗꯨꯔꯕ
ꯎꯝ ꯈꫭꯏ ꯑꯩꯅ ꯆꯤꯡꯕ ꯃꯐꯝꯗ ꯆꯠꯇꯧꯅꯦꯕꯀꯣ ꯑꯗꯣ ꯑꯩꯅ ꯆꯤꯡꯕ ꯃꯐꯝ ꯆꯠ ꯇꯕꯤ ꯃꯣꯏ ꯊꯣꯛꯄ ꯃꯐꯝ ꯑꯝꯗ ꯆꯠꯈꯤꯌꯥ
ꯅꯣꯛꯄ ꯌꯥꯕ꯭ꯔꯥ ꯍꯥ
ꯀꯩꯒꯤꯅꯣ ꯅꯣꯛꯏꯗꯣ ꯍꯥꯏꯔꯛꯑꯣ ꯃꯔꯝ
ꯇꯥꯅꯤꯡꯗꯕꯩ ꯇꯥꯥꯗ꯭ꯔꯤꯅꯤꯗꯅ
ꯑꯗꯣ ꯇꯥꯅꯤꯡꯗ꯭ꯔꯗꯤ ꯋꯥꯗꯣ ꯉꯥꯡꯉꫭꯗꯅ ꯑꯩ ꯉꯥꯡ ꯇꯥꯅꯤꯡꯗ꯭ꯔꯖꯨ
ꯀꯩꯒꯤ ꯍꯥꯏꯒꯠꯆꯔꯤ
ꯍꯒꯖꯔꯗꯨ ꯋꯥꯗꯣ ꯉꯥꯡꯉꯣ
ꯗꫭ ꯑꯗꯨꯝ ꯐꯂꯖꯔꯛꯇꯦꯕ
ꯑꯗꯣ ꯍ ꯍꯒꯖꯗꯅꯕ ꯃꯣꯂꯣꯝ ꯑꯝ ꯇꯩꯁꯜꯂ ꯋꯥ ꯉꯥꯡꯉꫭ
ꯃꯂꯣꯝ ꯄꯤꯔꯣꯑꯣ ꯅꫭꯏꯗꫭ ꯍꯟꯗꯣꯛꯄ ꯌꯥꯗ꯭ꯔꯤꯕꯣ ꯑꯩꯅ ꯍꯥꯏꯕꯗꯣ
ꯅꯪ ꯀꯩ ꯌꯥꯔꯒꯦ ꯑꯉꯣꯟꯗ
ꯄ꯭ꯂꯦ ꯏꯁꯇꯣꯔ ꯆꯪꯗꯧꯕꯗꯣ
ꯑꯗꯣ ꯅꯪ ꯌꯥꯔꯦ ꯑꯧꯀ ꯍꯥꯗꯨꯗꯤ
ꯌꯥꯗꯤꯌꯦ ꯄ꯭ꯂꯦ ꯏꯁꯇꫭꯔꯗ ꯆꯪꯉꯨ ꯍꯥꯎ ꯄ꯭ꯂꯦ ꯏꯁꯇꯣꯔꯒꯤ ꯊꯕꯛꯇꯨ ꯌꯥꯗꯦ ꯍꯟꯗꯣꯔꯛꯄꯩꯗꯣ ꯑꯗꯨꯗꯤ ꯌꯥꯏ ꯍꯥꯕ
ꯑꯗꯣꯏ ꯑ ꯀꯩꯅꯣ ꯍꯟꯗꯣꯔꯛꯄꯩꯗꯣ ꯌꯥꯏ ꯄ꯭ꯂꯦ ꯀꯩꯅꯣ ꯅꯪ ꯉꯥꯡꯉꯤꯖꯦ
ꯍꯟꯗꫭꯔꯣ ꯍꯟꯗꫭꯔꯣ
ꯍꯟꯗꯣꯔꯛꯈꯤꯒꯦ ꯉꯥꯏꯈꫭ ꯋꯥꯛꯀꯤꯡ ꯆꯠꯍꯜꯂꯝꯒꯤꯒꯦ
ꯎꯝ ꯎꯁꯥꯠ ꯆꯥꯠꯊꯨ ꯍꯩꯕꯅ
ꯍꯩꯇꯦ ꯑꯩ ꯍꯩꯇꯦ ꯑꯩꯅ ꯍꯩꯇ꯭ꯔꯥ ꯅꯪ ꯀꯃꯥꯏꯟ ꯈꯪꯉꯤꯕ ꯑꯩꯅ ꯍꯩꯇꯦꯖꯦ ꯍꯩꯌꯦꯖꯦ ꯅꯪ ꯀꯃꯥꯏꯟ ꯈꯪꯉꯤꯅꯣꯕ
ꯑꯩꯗꯤ ꯂꯣꯏ ꯈꯪꯕ ꯃꯤꯅꯦ ꯗꯧ ꯄꯤꯔꯧ ꯐꯣꯟꯗꫭ ꯊꯕꯛ ꯇꯧꯗꯣꯏꯕ
ꯇꯧꯒꯅꯣ ꯌꯥꯗꯦ ꯍꯦ
ꯅꯪ ꯂꯩꯕꯩ ꯀꯥꯡꯒ ꯂꯣꯏ ꯆꯤꯛꯏꯕꯣ
ꯀꯥꯡꯅ ꯆꯤꯛꯄꯕꯨ ꯑꯩꯉꯣꯟ ꯇꯥꯟꯅꯔꯗꯤꯌꯦ ꯏꯔꯨꯖꯗꯦꯗ ꯍꯥꯏꯅꯤꯡꯗ꯭ꯔꯒ
ꯅꯪꯅꯤ ꯂꯨꯖꯗ꯭ꯔꯤꯗꯨꯗꯤ
ꯖꯔꯨꯕꯒ ꯀꯥꯔꯛꯄꯗꯖꯨ ꯉꯥꯏꯔꯤ ꯏꯕꯨꯡꯉꯣ
ꯎꯝ ꯅꯒꯟꯆꯩꯀꯥꯟꯗꯁꯨ ꯂꯨꯖꯔꯨꯕꯗꯣ ꯅꯪ ꯂꯨꯖꯔꯨꯏ ꯍꯥꯏꯗꯅ ꯑꯩꯁꯨ ꯂꯨꯖꯔꯨꯏꯅꯤꯗ
ꯑꯗꯣ ꯅꯪꯗꯤ ꯑꯩꯅ ꯐꯃꯨꯡꯗ ꯇꯨꯝꯃ ꯂꯩꯍꯧꯕ ꯎꯏꯗꯨꯅ ꯀꯃꯥꯏ ꯇꯩꯕ
ꯏ ꯅꯪꯁꯨꯅꯤ ꯑꯩ ꯎꯍꯧꯔꯤꯗꯨ ꯆꯞ ꯃꯥꯟꯅꯩ
ꯖꯩꯖꯦ
ꯆꯞ ꯃꯟꯅꯤ ꯍꯦꯜ ꯉꯥꯏꯈꫭ ꯀꯥꯡꯖꯦ ꯑꯝꯠꯇ ꯍꯥꯠꯀꯦ ꯎꯝ ꯌꯥꯝ ꯀꯜꯂꯤ
ꯀꯩꯅꯣ ꯌꯥꯝ ꯑꯩ ꯀꯩ ꯀꯜꯂꯒꯦ ꯑꯩꯅ ꯀꯥꯡꯗꯣ ꯅꯦꯛꯏꯅꯦ ꯑꯩꯅ
ꯑꯗꯨꯅꯤ ꯍꯥꯏꯁꯤ ꯌꯥꯝ ꯀꯜꯂꯦ ꯍꯥꯏꯕ ꯀꯥꯡ ꯂꯦꯛ ꯑꯗꯣ ꯎꯝ ꯎꯝ
ꯄꯗ
ꯀꯩ ꯀꯩꯅꯣ ꯁꯤꯗ ꯑꯣꯔꯦꯟꯇꯦꯁꯟ ꯑꯗꯨꯝ ꯇꯧ ꯊꯅꯝꯃꯤꯁꯦ ꯅꯪꯅ ꯃꯁꯥ ꯃꯨꯊꯠꯄ ꯑꯃꯁꯨ ꯌꯥꯎꯔꯤ
ꯑꯩꯅ ꯃꯨꯊꯠꯇꯦ ꯑꯩ ꯀꯩꯏꯝ ꯇꯧꯗꯝꯅꯤ ꯑꯗꯨꯌ ꯔꯤꯇꯦꯁꯟꯒꯤꯗꯨꯗꯤ
ꯌꯥꯔ ꯇꯥꯅꯤꯡꯗꯦ ꯅꯪ ꯃꯨꯊꯠꯂ ꯃꯨꯊꯠꯇꯦꯗꯤ ꯀꯩꯅꯣ ꯏꯀꯥꯏꯕ꯭ꯔꯧ
ꯗꯦꯀꯣ
ꯑꯣꯠꯇ꯭ꯔ ꯀꯩꯒꯤꯅꯣ ꯌꯥꯝꯗꯣꯏꯁꯦ ꯑꯦꯞ ꯀꯨꯟꯃꯥꯊꯣꯏꯕꯨ ꯑꯞꯗꯦꯗꯇ ꯂꯥꯛꯂꯩ ꯈꯪꯉꯦ
ꯑꯩꯟ ꯈꯪꯉꯦ ꯑꯩ ꯈꯪꯗꯕꯩꯩꯅꯦ ꯑꯩꯟ ꯈ ꯕ꯭ꯔꫭ ꯍꯥꯏꯁꯦ ꯑꯩ ꯈꯪꯉꯗꯤ ꯃꯔꯝ ꯇꯥꯔꯗꯕ ꯈꯪꯉꯕ ꯀꯩꯒꯤꯅꯣ ꯉꯥꯎꯕ ꯉꯥꯎꯗꯕ ꯍꯥꯏꯗꯤ
ꯑꯗꯨꯒꯤꯅꯤ ꯀꯩꯅꯣ ꯑꯗꯨꯒꯤꯗꯤ ꯃꯔꯝꯗꯨ ꯅꯪ ꯉꯥꯎꯔꯦ ꯍꯥꯏꯕ
ꯀꯩꯒꯤꯅꯣ ꯉꯥꯎꯔꯤꯗꯣ ꯃꯔꯝ ꯍꯥꯏꯔꯛꯑꯣ ꯍꯥꯏꯕ
ꯇꯥꯗ꯭ꯔꯣ ꯇꯥꯏꯌꯦ ꯇꯥꯏꯌꯦ ꯍꯥꯏꯔꯛꯑꯣ ꯑꯩꯅꯥ ꯉꯥꯎꯕꯩ ꯃꯔꯝ ꯅꯪ ꯉꯥꯎꯕꯗꯨꯔꯣ ꯎꯝ ꯗꯥꯏꯏꯡ ꯂꯥꯏꯠ ꯀꯛꯑꯝꯗꯥꯏꯒꯤ
ꯀꯩꯒꯤꯅꯣ
ꯀꯛꯅꯤꯡꯉꯦ
ꯀꯩꯒꯤꯅꯣ
ꯀꯛꯑꯒꯦꯀꯣ ꯀꯩꯒꯤꯅꯣ ꯍꯥꯏꯔꯒ ꯀꯛꯑꯒꯦ
ꯑꯦ ꯑꯩ ꯍꯪꯉꯤꯁꯦ ꯀꯩꯒꯤꯅꯣ ꯍꯥꯏꯕꯅꯦ ꯀꯛꯄ ꯀꯛꯇꯕꯗꯨꯗꯤ ꯂꯥꯏꯔꯤ
ꯑꯗꯨꯗꯤ ꯑꯩꯅ ꯏꯟꯁꯇꯣꯜꯗ ꯅꯝꯈ꯭ꯔꯅꯤ
ꯁꯤ ꯃꯤꯖꯦ ꯉꯥꯎꯔꯕꯥꯏꯠ ꯑꯗꯨꯔꯅꯦ ꯑꯩꯅ ꯍꯥꯏꯁꯦ ꯑꯃꯇ ꯇꯥꯗꯉꯩ ꯃꯥ ꯃꯥ ꯃꯥꯅ ꯊꯣꯛꯄ ꯑꯗꯨꯝ ꯉꯥꯡ ꯂꯩ ꯇꯥꯎ
ꯇꯥꯕꯔꯣ ꯇꯥꯗ ꯀꯩꯒꯤꯅꯣ ꯀꯛꯑꯝꯗꯥꯏꯒꯤ ꯀꯩꯒꯤꯅꯣ ꯍꯥꯏꯔꯒ ꯀꯛꯑꯅꯤ ꯀꯛꯄ ꯌꯥꯔꯣꯏ ꯄꯩꯁꯥ ꯄꯤꯔꯣ ꯑꯦ
ꯀꯩꯅꯣ ꯄꯩꯁꯥ ꯍꯥꯏꯗꯤ ꯑꯗꯣ ꯀꯥꯠ ꯅꯪ ꯀꯥꯡ ꯆꯤꯛꯄꯗꯨꯒꯤ ꯄꯩꯁꯥꯗꯨꯒ ꯀꯣꯛꯅꯔꯁꯦ ꯀꯣꯏ ꯇꯥꯜꯂꯖꯦ ꯌꯥꯔꯕ꯭ꯔꯥ
ꯌꯥꯗꯦ
ꯌꯥꯏ
ꯀꯥꯡꯗꯤ ꯑꯗꯨꯝ ꯆꯤꯛ ꯈꯤꯗꯧ ꯂꯩꯔ
ꯑꯦ ꯑꯗꯣ ꯀꯥꯡ ꯑꯩꯅ ꯆꯤꯛꯍꯜꯂꯔꯣꯏ ꯑꯗꯅꯦ ꯑꯩꯅ ꯅꯦꯛꯄꯗꯣ ꯑꯩ ꯑꯗꯨ ꯅꯪ ꯀꯥꯡ ꯆꯤꯄꯗꯣ ꯑꯇꯣꯞꯄ ꯀꯥꯡꯉꯤꯗ꯭ꯔꯥ ꯑꯩꯅ ꯅꯦꯛꯄ ꯀꯥꯡꯗꯨꯅꯗꯤ ꯆꯤꯛꯍꯜꯂꯔꯣꯏꯗꯕꯅꯤ ꯀꯩꯅꯣ ꯀꯣꯝꯂꯥꯗꯤ
ꯀꯣꯝꯂꯥꯗꯤ ꯁꯦꯝꯗ
ꯇꯤꯅꯥ
ꯀꯤꯍꯣꯝꯅ ꯂꯐꯣꯏꯗ ꯃꯪꯒꯦꯅ ꯑꯪꯒꯨꯔꯗ ꯂꯐꯣꯏꯅ ꯀꯐꯣꯏꯗ ꯀꯐꯣꯏꯅꯦ ꯖꯣꯝꯗ ꯖꯥꯝꯗ
ꯖꯣꯝ ꯖꯥꯝꯗꯤ
ꯌꯥꯝ ꯌꯥꯝꯅ ꯍꯋꯥꯏꯗ ꯍꯥꯋꯏꯍꯥꯏꯗꯤ ꯀꯩꯅꯣ ꯍꯋꯥꯏ ꯀꯗꯥꯏ ꯂꯩꯕ ꯍꯋꯥꯏꯅꯣ ꯀꯩ ꯍꯋꯥꯏꯅꯣ ꯃꯨꯛꯁꯣꯔꯤꯔꯣ ꯀꯥꯡꯍꯧꯕ ꯍꯋꯥꯏꯔꯣ ꯈꯅꯤꯡꯕ ꯍꯋꯏꯗꯣ ꯑꯗꯨ ꯈꯜꯂꯣ ꯀꯩ ꯈꯟꯕꯅꯣ ꯍꯥꯏꯔꯛꯑꯣ ꯈꯃꯦꯟ ꯌꯥꯎꯕꯒꯤ ꯀꯩ ꯈꯥꯃꯦꯟ
ꯍꯩꯅꯧ ꯈꯥꯃꯦꯟꯗꯣ ꯀꯗꯥꯏꯗ ꯍꯧꯒꯦ ꯍꯥꯏꯔꯛꯑꯣ
ꯑꯗꯨꯔꯣ ꯀꯐꯣꯏ ꯃꯄꯥꯟꯗꯣ
ꯍꯩꯒ꯭ꯔꯨꯗꯨꯅ ꯀꯗꯥꯏꯗ ꯍꯧꯕ ꯃꯐꯝ ꯍꯥꯏꯔꯛꯑꯣ
ꯍꯩꯔꯤꯛꯀꯤ ꯃꯈꯣꯡꯗ ꯑꯗꯣ ꯝꯐꯝꯗꯣ ꯍꯥꯏꯔꯛꯑꯣ ꯍꯥꯏꯕꯥ ꯍꯔꯤꯛꯀꯤ ꯃꯈꯣꯡꯗ ꯍꯥꯏꯖꯦ ꯀꯔꯥꯏ ꯇꯧꯒꯦ ꯍꯥꯏꯕ ꯍꯩꯔꯤꯀꯤ ꯃꯈꯣꯡꯗ ꯃꯅꯤꯄꯨꯔꯗꯔ ꯍꯥꯏꯕ ꯎꯝ ꯑꯗꯣ ꯃꯅꯤꯄꯨꯔꯒꯤ ꯀꯔꯝꯕ ꯃꯐꯝꯗꯅꯣ ꯍꯥꯏꯕ ꯎꯝ ꯀꯩꯅꯣ ꯑꯩ ꯉꯥꯡꯉꯤꯁꯦ ꯇꯥꯗ꯭ꯔꯣ ꯍꯩꯃꯥꯡꯒꯤ ꯃꯅꯥꯛꯇꯣ ꯑꯗꯨꯗ ꯑꯗꯣ ꯍꯩꯃꯥꯡꯗꯣ ꯀꯗꯥꯏ ꯂꯩꯍꯧꯒꯦ ꯍꯥꯏꯅꯣ ꯍꯩꯃꯥꯡ ꯄꯥꯝꯕꯤ ꯃꯅꯥꯛꯇ ꯂꯩꯍꯧꯕꯅꯤ ꯑꯗꯣ ꯍꯩꯃꯥꯡꯗꯣ ꯑꯩꯅꯥ ꯍꯡꯒꯥꯝ ꯄꯥꯝꯕꯤ ꯃꯅꯥꯛꯇꯥ ꯍꯡꯒꯥꯝ ꯄꯥꯝꯕꯤ ꯎꯝ ꯑꯗꯣ ꯍꯡꯒꯥꯝꯗꯣ ꯑꯩꯅ ꯍꯦꯛꯎꯔꯕꯅꯦ ꯄꯨꯂꯞ ꯍꯪꯒꯥꯝ ꯑꯝꯇ ꯍꯧꯗ꯭ꯔꯕꯅꯤ ꯍꯧꯋꯦ ꯍꯧꯗꯦ ꯑꯩꯅ ꯄꯨꯂꯞ ꯍꯦꯛꯑ ꯂꯣꯏꯔ ꯂꯥꯛꯑꯕꯅꯤ ꯎꯝ ꯑꯗꯣ ꯉꯁꯥꯗꯁꯨ ꯍꯪꯒꯥꯝ ꯊꯣꯡꯕ ꯆꯥꯏ ꯑꯗꯨ ꯌꯣꯟꯊꯣꯛꯑꯝꯅꯕꯅꯦ ꯑꯩꯅ ꯍꯪꯒꯥꯝꯗꯣ ꯑꯩꯈꯣꯏ ꯑꯗꯗꯣ ꯃꯤ ꯑꯃꯅ ꯂꯣꯠ ꯊꯥꯗꯔꯦꯕꯀꯣ ꯑ ꯑꯗꯣ ꯑꯗꯣ ꯑꯩꯅ ꯑꯃꯨꯛꯀ ꯍꯦꯛꯎꯔꯅꯤꯗꯣ ꯑꯃꯨꯛꯀ ꯌꯣꯟꯊꯣꯛꯈ꯭ꯔꯅꯤ ꯎꯝ ꯑꯗꯣ ꯑꯗꯨꯗꯣ ꯑꯗꯨꯝ ꯊꯥꯏꯌꯦ ꯑꯗꯨ ꯅꯨꯄꯥꯗꯣ ꯀꯩꯅꯣ ꯊꯥꯒꯅꯣꯅ ꯄꯩꯁꯥ ꯄꯤꯔꯅꯤ ꯅꯦꯛꯈꯔ꯭ꯃꯦ ꯑꯩꯅ ꯄꯤꯛꯑꯁꯨ ꯀꯥꯟꯅꯗꯦ ꯃꯥꯏꯁꯨ ꯑꯗꯨꯝ ꯇꯧ ꯂꯩꯃꯦ ꯑ ꯑ ꯅꯪꯅ ꯇꯧꯒꯤꯕꯗꯣ ꯌꯥꯗ꯭ꯔꯃꯦ ꯅꯪꯅ ꯄꯩꯁꯥ ꯄꯤꯗꯣꯔꯤ ꯂꯨꯄꯥ ꯆꯥꯎꯉꯥ ꯃꯥꯅ ꯍꯦꯟꯈ꯭ꯔꯦꯕꯀꯣ ꯑꯗꯨꯅꯤ ꯃꯉꯣꯟꯗꯩꯩ ꯍꯦꯟꯅꯥ ꯑꯃꯨꯛꯀꯥ ꯄꯤ__ ꯀ꯭ꯔꯦꯟ ꯑꯃ ꯁꯥꯄꯦꯟ ꯑꯃ ꯇꯣꯔꯇꯣꯏꯁ ꯑꯃ ꯑꯗꯨ ꯀꯩꯒꯤꯅꯣ ꯁꯤꯁꯤꯅ ꯑꯦꯛꯇꯤꯚꯦꯠ ꯇꯧꯗꯣꯏꯕ ꯀꯩꯒꯤꯅꯤ ꯇꯧꯍꯟꯗꯣꯏꯗꯣ ꯊꯣꯡ ꯑꯦꯛꯇꯤꯚꯦꯠ ꯇꯧꯔꯁ ꯌꯦꯡꯈꯤꯗꯣꯏꯕ ꯆꯦꯟꯒꯤꯅꯣ ꯇꯨꯝꯃꯒ ꯂꯩꯌꯣ ꯇꯨꯝꯕꯗ ꯀꯩꯁꯨꯝ ꯇꯧꯒꯅꯣ ꯀꯅꯥꯝ ꯀꯩꯌꯤꯝ ꯇꯧ ꯉꯝꯃꯣꯏ ꯅꯪꯉꯣꯟꯗ ꯇꯧꯗꯤ ꯇꯧꯔꯣꯁꯦ ꯎꯗꯦ꯫ ꯀꯩꯅꯣ ꯍꯥꯏꯁꯦ ꯇꯨꯝꯃꯤ ꯀꯟ ꯁꯨꯃꯥꯏꯅ ꯂꯥꯛꯇꯣꯏꯕ ꯑꯦ ꯃꯈꯨꯠꯁꯤꯗꯤ ꯄꯤꯛꯑꯦꯍꯦ ꯎꯝ ꯀꯩꯒꯤꯅꯣ ꯁꯤꯅꯦ ꯒꯦꯗꯣ ꯃꯖꯣ ꯍꯥꯏꯗꯣ ꯀꯩꯅꯣ ꯀꯔꯝꯕ ꯀꯔꯝꯕ ꯂꯣꯟꯅꯣ ꯀꯔꯝꯕ ꯖꯤꯕꯅꯣ ꯅꯪꯕꯨ ꯅꯔꯨꯇꯣ ꯍꯥꯏꯗꯣ ꯕꯦꯁ ꯑꯦꯅꯤꯃꯤ ꯍꯥꯢꯁꯦ ꯃꯃꯥꯏ ꯃꯃꯤꯠ ꯌꯥꯎꯗꯦ ꯍꯥꯏꯁꯦ ꯎꯝ ꯀꯩꯒꯤꯅꯣ ꯑꯁꯤꯅ ꯑꯅꯧꯕ ꯃꯣꯗꯦꯜ ꯑꯣꯏꯕꯒꯤ
ꯁꯤ ꯅꯪꯅ ꯐꯨꯔꯒ ꯍꯥꯠꯇꯨꯏ ꯅꯠꯇ꯭ꯔꯣ ꯍꯥꯠꯇꯣꯛꯑꯣꯅꯤ
ꯎꯝ
ꯑꯝꯇꯥ ꯐꯨꯖꯜꯂꯣ ꯑꯣ ꯑꯗꯨꯃꯥꯏꯅ ꯑꯗꯨꯃꯥꯏꯅ ꯃꯃꯥꯏꯒꯤ ꯑꯍꯣꯕꯗꯨꯗ ꯊꯤꯟꯖꯜꯂꯨ
ꯂꯩꯊꯣꯛꯑꯣ ꯑꯗꯨꯃꯥꯏꯅ
ꯑꯗꯨꯃꯥꯏꯅꯥ
ꯍꯣꯏ ꯃꯣꯏ ꯃꯣꯏꯅ ꯍꯥꯏꯗꯣ ꯄꯥꯎ ꯃꯣꯏ ꯃꯇꯥꯏꯗ ꯍꯥꯏꯗꯣꯄꯥꯎ ꯑꯁꯣꯝꯗ
ꯁꯣꯝꯗ ꯀꯩꯅꯣ ꯈꯔꯥ ꯍꯥꯏꯗꯣ
ꯔꯥꯏꯠ꯭ꯀꯂꯤꯛ ꯀ꯭ꯂꯥ ꯈꯔꯥ ꯈꯔꯥ ꯍꯥꯏꯗꯨ ꯑꯗꯨ ꯌꯦꯡꯉꯣ
ꯑꯦ ꯍꯩꯇꯦ ꯌꯦꯡꯉꯣ ꯌꯦꯡꯉꯦ
ꯀꯩꯒꯤꯅꯣ
ꯉꯥꯏꯈꯣꯀꯣ ꯍꯧꯖꯤꯛꯀꯤꯗꯣ ꯔꯤꯗ ꯑꯃꯨꯛ ꯌꯦꯡ ꯌꯥꯕꯔ ꯌꯦꯡꯒꯦ
ꯀꯩꯒꯤꯅꯣꯔꯤꯗ ꯌꯥꯗꯦ
ꯈꯪꯕꯔꯥꯅ ꯌꯦꯡꯒꯦ ꯇꯧꯕ ꯒꯔꯦꯜ ꯁꯣꯔꯠ ꯋꯦꯁ ꯀꯩꯅꯣ ꯉꯥꯡꯒꯤꯗꯥꯏꯅꯦ ꯑꯝ ꯑꯗꯨꯗꯤꯅꯦ ꯑꯩꯁꯨ ꯁꯤ ꯌꯦꯡꯒꯦ ꯇꯧꯔꯤꯁꯦ ꯑꯗꯣ ꯌꯦꯡꯒꯅꯣ ꯀꯦꯟ
ꯑꯗꯨ ꯌꯦꯡꯉ ꯅꯪ ꯈꯪꯉꯛꯀꯅꯤ
ꯈꯪꯗꯣꯏꯅꯤ ꯄꯔꯦꯝ ꯁꯥꯄꯦꯟ ꯄꯨꯁ ꯑꯗꯨ ꯀꯩꯅꯣ ꯄꯖꯜ ꯀꯩꯅꯣ ꯄꯖꯜ ꯍꯥꯏꯗꯤ ꯉꯥꯏꯈꯣꯀꯣ ꯀꯩꯗꯧꯔꯤꯅꯣꯕ ꯁꯨꯀꯔꯦꯟ ꯂꯩꯔꯦ ꯁꯥꯔꯄꯦꯟ ꯁꯥꯔꯄꯦꯟ ꯂꯩꯇꯕꯀꯣ
ꯑꯩꯅ ꯂꯣꯠꯁꯤꯜꯂ ꯊꯝꯃꯦꯅꯦ
ꯄꯨꯂꯞ ꯌꯦꯡꯉꯣꯕ ꯁꯤ ꯇꯣꯔꯇꯣꯏꯁꯅꯦꯕ ꯁꯤꯁꯤꯅ ꯑꯗꯣ ꯀꯩꯅꯣ ꯊꯦꯡꯒꯨ ꯑꯣꯏꯕ ꯑꯗꯣ ꯊꯝꯃꯒꯦ ꯎꯝ ꯎꯝ
ꯃꯗꯣ ꯑꯩ ꯐꯣꯟꯗꯣ ꯂꯧꯖꯕ ꯌꯔ꯭ꯥꯗꯔꯣ